ꯍꯂꯣ ꯍꯜꯂꯣ ꯍꯜꯂꯣ
ꯍꯜꯂꯣ ꯍꯜꯂꯣ ꯕ꯭ꯔꯣ ꯍꯜꯂꯣ
ꯑꯧ ꯕ꯭ꯔꯣ
ꯑꯧ ꯕ꯭ꯔꯣ
ꯍꯜꯂꯣ ꯕꯔ
ꯑꯣ ꯇꯥꯏꯌꯦ ꯇꯥꯏꯌꯦ ꯕ꯭ꯔꯗꯔ ꯇꯥꯏ ꯇꯥꯏꯌꯦ ꯀꯩ ꯏꯟꯖꯥꯡ ꯇꯧꯔꯒꯦ ꯉꯁꯤꯗꯤ
ꯍꯜꯂꯣ
ꯍꯜꯂꯣ ꯇꯥꯕ꯭ꯔꯣꯕ꯭ꯔꯣ
ꯑꯣ ꯇꯥ ꯇꯥꯔꯦ ꯇꯥꯔꯦ ꯕ꯭ꯔꯗꯔ
ꯑꯝ ꯑꯝ ꯀꯩ ꯌꯦꯟꯁꯥꯡ ꯇꯧꯔꯒꯦ
ꯑ ꯉꯁꯤꯗꯤ ꯀꯔꯤ ꯀꯔꯤ ꯄꯥ ꯂꯣꯢꯁꯤꯟꯒ꯭ꯔꯦ ꯑꯣ ꯍꯜꯂꯣ ꯍꯜꯂꯣ
ꯑꯧ ꯇꯥꯏꯌꯦ ꯍꯥꯏꯕꯤꯌꯣ
ꯉꯁꯤꯗꯤ ꯉꯥ ꯇꯧꯁꯟꯈꯔꯦ ꯉꯥꯅ ꯍꯥꯎꯑꯦꯅ
ꯌꯥꯏꯍꯦ ꯉꯥ ꯊꯣꯡꯕꯗꯤ
ꯉꯥ ꯊꯣꯡꯕꯗꯤ ꯍꯥꯎꯋꯦ ꯁꯨꯝ ꯑꯍꯥꯎꯕ ꯆꯥꯗꯕ ꯀꯨꯏꯔꯦꯅ
ꯆꯥꯒꯗꯧꯕꯅꯤ
ꯃꯥꯅꯤ ꯑꯗꯨꯅꯤ ꯇꯧꯔꯤꯁꯦ
ꯕ꯭ꯔꯗꯔ ꯈꯣꯏꯗꯤ ꯀꯩꯗꯧꯔꯤꯒꯦ ꯍꯧꯖꯤꯛꯁꯦ ꯕꯣꯜ ꯌꯦꯡꯅꯤꯡꯥꯏ ꯉꯥꯏ ꯂꯩꯕ꯭ꯔꯣ ꯅꯠꯇ꯭ꯔꯒ
ꯑꯧ ꯉꯥꯏꯔꯤꯅꯦ ꯕꯣꯜ ꯕꯣꯜ ꯌꯦꯡꯕꯒꯤ ꯉꯥꯏꯅꯦ ꯑꯩꯁꯨ ꯑꯝꯇꯪ ꯌꯦꯡꯒꯦꯅ ꯕ꯭ꯔꯥꯖꯤꯜ ꯇꯥꯕꯅꯤꯅꯀꯣ ꯉꯥꯏꯍꯥꯛ ꯌꯦꯡꯊꯣꯛꯀꯦ
ꯌꯥꯏꯌꯦ ꯌꯥꯏꯌꯦ ꯕ꯭ꯔꯣ ꯕ꯭ꯔꯗꯔ ꯈꯣꯏꯗꯤ ꯎꯝ ꯍꯥꯏꯕꯤꯌꯨ ꯇꯥꯏ
ꯑꯇꯣꯞꯄꯗꯤ ꯀꯩꯁꯨ ꯌꯥꯝꯅ ꯀꯩꯅꯣ ꯇꯧ ꯑꯦ ꯁꯨꯝ ꯕ꯭ꯔꯖꯤꯜ ꯒꯨꯝꯕ ꯑꯥꯔꯖꯦꯟꯇꯤꯅꯥꯒꯨꯝꯕ ꯀꯣ
ꯎꯝ ꯎꯝ
ꯁꯨꯝ ꯇꯥꯕ ꯌꯦꯡꯕ ꯀꯣ ꯅꯨꯡꯉꯥꯏ
ꯕ꯭ꯔꯣꯗꯤ ꯃꯦꯁꯤꯔꯣ ꯅꯠꯇꯔꯒ ꯔꯣꯅꯥꯜꯗꯣꯔꯣ
ꯑꯩꯁꯦ ꯃꯦꯁꯤꯅꯦ ꯕꯔꯗꯔ
ꯑꯁ ꯑꯈꯣꯏꯒ ꯆꯞ ꯃꯥꯟꯅꯩꯅꯦ ꯑꯗꯨꯗꯤ
ꯃꯥꯟꯅꯔꯦꯅꯦ
ꯃꯦꯁꯤꯅ ꯐꯩꯌꯦꯗ ꯎꯝ
ꯔꯣꯅꯥꯜꯗꯣ ꯒꯤꯗꯤꯀꯣ ꯃꯦꯁꯤꯁꯤꯅ ꯍꯦꯜꯂꯦ
ꯆꯍꯤ ꯌꯥꯝ ꯆꯪꯉꯒ ꯃꯁꯥꯅ ꯑꯗꯨꯝ ꯐꯖꯒꯦꯡꯍꯥꯏꯅ ꯑꯗꯨꯝ ꯇ꯭ꯔꯦꯟ ꯇꯧꯕ ꯑ ꯄ꯭ꯔꯗꯛꯅꯦꯕ ꯔꯣꯅꯥꯜꯗꯣꯗꯤ ꯑꯗꯨ ꯃꯦꯁꯤꯗꯤ ꯍꯦꯛ ꯄꯣꯛꯄ ꯃꯇꯝꯗꯒꯤ ꯃꯁꯥ ꯃꯁꯥꯗ ꯇꯦꯂꯦꯟ ꯍꯥꯏ ꯇꯥꯔꯦꯅꯦꯀꯣ ꯑꯗꯨꯝ ꯌꯥꯎꯔꯛꯄ ꯑꯗꯨꯅꯦꯕ
ꯃꯥꯅꯦ ꯃꯥꯅꯦ ꯃꯦꯁꯤꯗꯤ ꯅꯨꯡꯁꯨ ꯅꯨꯡꯁꯤꯗ ꯑꯗꯒꯤ ꯀꯩꯅꯣ ꯇꯧ ꯇꯥꯔꯁꯨꯀꯣ ꯃꯦꯠꯁꯦ ꯑꯇꯣꯞꯄꯒ ꯃꯦꯁꯤꯗꯤ ꯃꯦꯠꯁ ꯃꯦꯠꯁ ꯃꯅꯨꯡꯗ ꯈꯠ ꯈꯟꯅꯗꯕꯅꯦ ꯔꯣꯅꯥꯜꯗꯣꯗꯤ ꯄꯪꯈꯠꯇ ꯈꯠꯅꯩꯑꯦꯕ
ꯃꯦꯁꯤꯗꯤ ꯑꯇꯣꯞꯄ ꯑꯣꯄꯣꯅꯤꯌꯟꯅ ꯃꯉꯣꯟꯗꯒ ꯏꯟꯖꯨꯔꯤ ꯇꯧꯅꯤꯉꯥꯏ ꯑꯗꯨꯝ ꯇꯧꯔꯛꯄ ꯈꯛꯇꯪꯅꯤꯅꯦ
ꯑꯥ ꯑꯗꯨꯅꯦ ꯈꯪꯗꯦ ꯕ꯭ꯔꯗ꯭ꯔ ꯍꯧꯖꯤꯛꯀꯥꯟꯁꯤꯕꯨ ꯀꯩꯗꯧꯔꯤ
ꯑꯥ ꯍꯥꯏꯕꯤꯌꯨ ꯇꯥꯏ
ꯍꯧꯖꯤꯛꯀꯥꯟꯁꯤ ꯀꯩ ꯀꯩ ꯍꯤꯟꯖꯥꯡꯅ ꯍꯥꯎꯔꯤꯒꯦ
ꯑꯁ ꯕ꯭ꯔꯗ꯭ꯔ ꯅꯪꯁꯤꯗꯤ
ꯎꯝ
ꯈꯪꯗ꯭ꯔꯦꯗ ꯍꯋꯥꯏ ꯆꯃꯟꯕꯒꯤꯔ ꯍꯋꯥꯏ ꯑꯗꯨꯝ ꯍꯥꯎ ꯂꯩꯔꯦꯗ
ꯑꯧ ꯍꯋꯥꯏꯁꯨ ꯑꯗꯨꯝ ꯁꯨꯝ ꯂꯩꯅꯀꯣ ꯁꯨꯝ ꯆꯥꯔꯁꯨ ꯑꯗꯨꯝ ꯆꯥꯒꯦ ꯍꯥꯏꯕꯗꯤ ꯌꯥꯗꯕꯗ ꯍꯋꯥꯏꯁꯨ ꯑꯗꯨꯝ ꯆꯥꯕꯗꯤ ꯍꯥꯎꯕꯅꯤ
ꯍꯋꯥꯏ ꯃꯨꯁꯔꯤ ꯆꯥꯃꯟꯕꯤꯒꯤꯔꯥ ꯎꯝ
ꯀꯪꯇꯛ ꯀꯁꯤ ꯍꯥꯥꯎꯕꯅꯦ
ꯕ꯭ꯔꯣꯗꯤ ꯀꯃꯥꯏꯅ ꯇꯧꯔꯤꯒꯦ ꯀꯩ ꯀꯩ ꯏꯟꯖꯥꯡ ꯇꯧꯔꯤꯒꯦ
ꯑꯈꯣꯏꯁꯤ ꯀꯩꯅꯣꯒꯨꯝꯕ ꯀꯥꯡꯁꯣꯏꯒꯨꯝꯕ ꯀꯣꯁꯨ ꯁꯨꯝ ꯍꯥꯎꯋꯤ ꯑꯗꯩ ꯁꯧꯒ꯭ꯔꯤꯒꯨꯝꯕ ꯑꯣ
ꯎꯝ
ꯍꯥꯎꯋꯤ ꯍꯥꯎꯕꯒꯤꯗꯤ
ꯏꯟꯁꯥꯡ ꯑꯍꯥꯎ ꯑꯍꯥꯎꯕ ꯑꯗꯨꯝ ꯆꯥꯕꯤ ꯆꯥꯕꯤꯌꯣ ꯎꯝ
ꯑꯍꯥꯎꯕꯁꯨ ꯆꯕꯁꯦ ꯅꯨꯡꯉꯥꯏꯑꯦ
ꯑꯩꯗꯤ ꯌꯨꯝ ꯌꯧꯕ ꯃꯇꯝꯗ ꯑꯗꯨꯝ ꯐꯖꯅ ꯑꯗꯨꯝ ꯆꯥꯔꯒꯦ
ꯁ꯭ꯋꯥꯏꯗꯗꯤ ꯑꯍꯥꯎꯕ ꯆꯥꯕꯁꯦ ꯀꯩꯅꯣ ꯇꯧꯗꯕꯥꯀꯃꯥꯏꯅ ꯇꯧꯏ ꯅꯨꯡꯉꯥꯏꯇꯕ꯭ꯔꯥ ꯏꯁꯥꯅ ꯊꯣꯡꯕ꯭ꯔꯥ ꯀꯃꯥꯏ ꯇꯧꯒꯦ
ꯏꯁꯥꯅ ꯊꯣꯡꯗꯕꯅꯤꯅꯀꯣ
ꯑꯥ
ꯏꯁꯥꯅ ꯊꯣꯡꯗꯕꯅꯤꯅ ꯉꯁꯤꯕꯨꯗꯤ ꯊꯣꯡꯗ꯭ꯔꯤꯗ ꯏꯁꯥꯅ ꯊꯣꯡꯗꯕꯅꯤꯅꯀꯣ ꯎꯝ
ꯇꯧꯔꯁꯤ ꯋꯥꯔꯜ ꯀꯞꯁꯨ ꯅꯨꯡꯉꯥꯏ ꯌꯦꯡꯕ
ꯃꯦꯁꯤꯅ ꯍꯟꯗꯛ ꯀꯣ ꯋꯥꯔꯜ ꯀꯞ ꯇ꯭ꯔꯣ ꯐꯤ ꯑꯃ ꯄꯥꯏꯗꯧ ꯃꯥꯜꯂꯦꯗ
ꯑꯧ
ꯑꯗꯨꯃꯥꯏꯅ ꯃꯥꯅ ꯑꯃꯨꯛ ꯄꯥꯏꯒꯗꯧ ꯃꯥꯟꯕ꯭ꯔꯣ
ꯑꯦ ꯄꯥꯏꯕꯅ ꯐꯩ ꯃꯦꯁꯤꯅ
ꯎꯝ
ꯂꯥꯁ ꯕꯣꯜ ꯃꯥꯢꯁꯨ ꯂꯥꯁ ꯋꯥꯔꯜ ꯀꯞꯅꯤꯅꯀꯣ
ꯎꯝ ꯎꯝ ꯎꯝ ꯃꯥꯅꯦ ꯃꯥꯅꯦ ꯅꯍꯥꯟ ꯇ꯭ꯋꯦꯟꯇꯤ ꯇꯨꯒꯤꯗꯨꯁꯨ ꯃꯦꯁꯤ ꯃꯦꯁꯤꯁꯤꯗꯤ ꯃꯌꯥꯝꯅ ꯑꯗꯨꯝ ꯍꯥꯏꯌꯦ ꯃꯦꯁꯤꯒꯤ ꯃꯥꯔꯇꯤꯅꯦꯁ ꯀꯣ ꯕꯥꯅꯤꯗ ꯌꯥꯝ ꯀꯩꯅꯣ ꯇꯧꯋꯦ ꯑꯗꯣ ꯃꯔꯤꯌꯥꯗꯣ
ꯑꯧ ꯃꯥꯔꯤꯌꯥ ꯑꯁ ꯊꯤ ꯅꯨꯡꯁꯤꯕꯅꯦ ꯃꯥꯁꯨ
ꯂꯥꯁ ꯑꯣꯏꯕꯅꯤꯅꯀꯣ ꯃꯥꯁꯨꯀꯣ ꯃꯥꯅꯁꯨ ꯒꯣꯜ ꯑꯗꯨꯝ ꯆꯟ ꯄꯤꯕꯗꯣ ꯑꯁ
ꯑꯦꯁ ꯃꯥꯔꯤꯌꯥꯁꯨ ꯃꯥꯔꯤꯌꯥꯁꯨ ꯅꯩꯗꯤ ꯅꯩꯕꯅꯤ
ꯎꯝ ꯃꯥꯅꯁꯨ ꯂꯥꯁ ꯑꯣꯢꯕꯖꯤꯗ ꯒꯣꯜꯁꯨ ꯆꯂꯦꯅ ꯃꯥꯅ
ꯑꯥꯎ ꯂꯥꯁꯀꯤꯗꯣ ꯐ꯭ꯔꯥꯟꯁꯀ ꯇꯧꯕꯗꯣꯀꯣ
ꯍꯣꯏ
ꯑꯁ ꯈ꯭ꯋꯥꯏꯗꯒꯤ ꯐꯖꯕ ꯑꯗꯨꯒꯤ ꯐꯥꯏꯅꯦꯜꯗ ꯈ꯭ꯋꯥꯏꯗꯒꯤ ꯐꯖꯕ ꯐꯥꯏꯅꯦꯜꯅꯦ
ꯃꯥꯅꯦ ꯃꯥꯅꯦ ꯕ꯭ꯔꯗꯔ ꯑꯁ ꯃꯦꯠꯆ ꯑꯣꯐ ꯗꯤ ꯑꯩꯈꯣꯏꯒꯤ ꯎꯝ ꯀꯩꯅꯣꯒꯤ ꯑꯣꯏꯔꯗꯤ ꯑꯁ ꯃꯣꯏꯒꯤ ꯖꯦꯟꯖꯤꯒꯤ ꯅꯠꯇꯦꯅꯦ ꯑꯩꯈꯣꯏꯒꯤ ꯃꯤꯂꯤꯅꯤꯌꯦꯜ ꯍꯥꯏꯒꯦꯔꯥꯀꯣ ꯑꯩꯈꯣꯏꯒꯤ ꯑꯣꯏꯔ ꯒꯦꯁ ꯌꯥꯝꯅ ꯐꯖꯕ ꯀꯩꯅꯣꯅꯤꯅꯦ
ꯃꯥꯅꯦ ꯃꯥꯅꯦ
ꯃꯦꯠꯁ ꯑꯣꯞꯇꯥ ꯁꯦꯟꯆꯨꯔꯤ ꯍꯥꯏꯁꯤꯔꯀꯣ ꯑꯗꯨꯝ ꯍꯥꯢꯔꯅꯤ ꯀꯣꯃꯦꯟꯗ ꯇꯔꯁꯤꯁꯨ ꯌꯥꯝꯅ ꯐꯖꯅ ꯍꯥꯏꯕꯤꯕꯅꯦꯍꯦ ꯀꯩꯅꯣꯁꯨ
ꯑꯁ ꯀꯔꯤꯒꯤꯅꯣꯗꯤ ꯑꯁ ꯃꯗꯨꯗ ꯃꯥꯔꯇꯤꯅꯦꯁꯅ ꯂꯥꯁꯀꯤ ꯂꯥꯁ ꯑꯋꯔꯗ ꯃꯥꯔꯇꯤꯅꯦꯁꯅ ꯐ꯭ꯔꯥꯟꯁꯀꯤ ꯕꯣꯜꯗꯣ ꯃꯥꯅ ꯑꯁ ꯉꯥꯛꯑꯝꯗ꯭ꯔꯗꯤꯀꯣ ꯑꯁ ꯐ꯭ꯔꯥꯟꯁꯅ ꯂꯧꯈ꯭ꯔꯦ ꯗꯨꯝ
ꯂꯧ
ꯃꯥꯔꯇꯤꯅꯦꯁꯀꯤ ꯑꯧ ꯃꯥꯔꯇꯤꯅꯦꯁ ꯃꯥꯔꯇꯤꯅꯦꯁꯁꯨ ꯐꯖꯅꯗꯤ ꯗꯨꯝ ꯐꯖꯕꯅꯦ ꯒꯣꯜ ꯀꯤꯄ꯭ꯔꯗꯣ
ꯑꯁ ꯐꯖꯩꯌꯦ ꯃꯥꯅ ꯐꯖꯕꯒꯤꯅꯤꯅꯦ ꯋꯥꯔ꯭ꯜ ꯀꯞ ꯂꯧꯔꯤꯗꯨꯁꯨ ꯄꯦꯅꯥꯜꯇꯤꯁꯨ ꯃꯥꯁꯨ ꯑꯗꯨꯝ ꯁꯦꯐ ꯇꯧꯋꯦꯅꯀꯣ
ꯑꯥ
ꯃꯥꯔꯇꯤꯅꯦꯁꯅ ꯍꯥꯏꯔꯤꯁꯤꯅꯤ ꯑꯁ ꯑꯗꯨ
ꯎꯝ
ꯔꯤꯌꯦꯂꯥꯏꯁ ꯑ ꯈꯟꯕꯗꯨꯗ ꯇꯨꯝꯕ ꯌꯥꯗꯦ ꯍꯥꯏꯔꯤꯗꯨꯅꯤ ꯁꯦ ꯑꯦꯍꯦꯍꯦꯍꯦ ꯍꯥ ꯃꯥꯔꯇꯤꯅꯦꯁꯁꯨ ꯌꯥꯝ ꯐꯖꯩꯌꯦꯗ
ꯑꯥꯎ ꯃꯥꯔꯇꯤꯅꯦꯁꯨ ꯑꯁ ꯅꯨꯡꯉꯥꯏꯌꯦ ꯐꯖꯕ ꯇꯤꯝ ꯉꯥꯛꯇꯅꯦ ꯃꯩ ꯆꯠꯄꯅꯦ ꯃꯣꯏꯗꯤ ꯃꯣꯏ ꯇꯤꯝꯁꯤ
ꯎꯝ ꯍꯌꯦꯡꯗꯤ ꯎꯝ ꯀꯔꯤ ꯄ꯭ꯔꯣꯒꯥꯔꯝ ꯂꯩꯕ꯭ꯔꯣ ꯕ꯭ꯔꯣ
ꯑꯥ
ꯍꯌꯦꯡꯗꯤ ꯀꯔꯤ ꯄ꯭ꯔꯣꯒꯥꯔꯝ ꯂꯩꯕ꯭ꯔꯣ
ꯑꯥ ꯑꯩ ꯊꯕꯛ ꯆꯠꯊꯣꯛꯎꯅꯤ ꯑꯗꯨꯗꯨ
ꯑꯗꯨꯗꯨꯒ ꯀꯣꯛ ꯆꯠꯊꯣꯛꯑꯒ ꯄꯣꯊꯥꯕ ꯄꯣꯠꯁꯤꯡ ꯑꯃꯨꯛ
ꯀꯣ ꯑꯉꯥꯡ ꯂꯥꯏꯔꯤꯛ ꯇꯥꯛꯄ ꯑꯃꯨꯛ ꯆꯠꯄ
ꯎꯝ ꯎꯝ
ꯑꯗꯨꯃꯥꯏꯅ ꯇꯧꯕ ꯑꯗꯨꯒ
ꯎꯝ
ꯗꯦꯗ ꯊꯕꯛ ꯆꯠꯄꯅꯤꯅ
ꯎꯝ ꯀꯩ ꯁꯕꯖꯦꯛ ꯇꯥꯛꯏꯒꯦ ꯑꯉꯥꯡꯁꯤꯡꯗꯣ
ꯑꯁ ꯀꯩꯅꯣ ꯇꯥꯛꯑꯦ ꯑꯦꯀꯥꯎꯟꯇꯦꯟꯁꯤ
ꯑꯣ ꯎꯝ ꯀꯣꯃ꯭ꯔꯁ ꯀꯤꯀꯣ ꯎꯝ
ꯕ꯭ꯔꯗꯔ ꯍꯣꯏ ꯑꯉꯥꯡꯁꯤꯡ ꯀꯩꯅꯣ ꯂꯩꯔꯁꯨ ꯍꯥꯏꯔꯛꯑꯣ ꯍꯦꯛꯇ ꯑꯩ ꯇꯥꯛꯄꯤꯒꯦ
ꯑꯁ ꯌꯥꯝ ꯂꯨꯕ ꯀꯩꯩꯅꯣꯅꯦꯍꯦ ꯌꯥꯝ ꯇꯥꯡꯕ ꯀꯩꯅꯣꯅꯦ
ꯃꯥꯅꯦ ꯃꯥꯅꯦ ꯑꯗꯨꯝ ꯑꯗꯨꯅ ꯑꯣꯖꯥꯁꯨ ꯌꯥꯝ ꯐꯪꯕ ꯐꯪꯗꯕ ꯂꯩꯌꯦꯕ
ꯐꯪꯗꯤꯍꯦ ꯌꯥꯝ ꯇꯥꯡꯕꯅꯦꯗꯣ ꯎꯝ ꯎꯝ
ꯑꯗꯨꯗ ꯇꯧꯔꯤꯕ ꯈꯔ ꯈꯔꯁꯨ ꯄꯩꯁꯥ ꯄꯩꯁꯥ ꯈꯤꯇꯪ ꯇꯥꯟꯕ ꯌꯥ ꯅꯕꯀꯣ ꯈ꯭ꯔ ꯈ꯭ꯔ ꯇꯦꯛ ꯇꯦꯛ ꯇꯧꯔꯤ ꯍꯥꯏꯕꯗꯤ ꯂꯥꯏꯐꯁꯦ ꯍꯤꯡꯕꯁꯦ ꯄꯩꯁꯥ ꯌꯥꯎꯗ꯭ꯔꯗꯤ ꯌꯥꯗꯕꯅꯤꯅꯀꯣ
ꯃꯥꯅꯦ ꯃꯥꯅꯦ ꯕ꯭ꯔꯣ ꯃꯥꯅꯦ ꯕ꯭ꯔꯗꯔ
ꯇꯦꯛ ꯈꯦꯛ ꯍꯧꯏ
ꯕ꯭ꯔꯣ ꯈꯣꯏꯗꯤ ꯑꯁ ꯀꯣꯛꯈ꯭ꯔ ꯌꯥꯝ ꯋꯥꯡꯕ ꯀꯩꯅꯣꯅꯤꯅꯦ ꯑꯗꯨꯗꯤ
ꯑꯦ ꯑꯥ ꯑꯗꯨꯒꯤ ꯅꯠꯇꯦꯗ